ꯑꯣꯐ
ꯎꯝ
ꯀꯩ ꯀꯔꯤ ꯍꯣꯠꯅꯔꯤꯒꯦ
ꯑꯥꯠꯁ
ꯀꯔꯤ ꯀꯔꯤ ꯍꯣꯠꯅꯔꯤꯒꯦ
ꯍꯧꯖꯤꯛ ꯀꯩꯁꯨ ꯍꯣꯠꯅꯗ꯭ꯔꯤ ꯍꯧꯖꯤꯛ ꯂꯩꯔꯤ
ꯆꯥꯛ ꯏꯁꯤꯡ ꯎꯅꯔꯕ
ꯆꯥꯛꯏꯁꯤꯡ ꯎꯅꯗ꯭ꯔꯤ
ꯁ꯭ꯀꯨꯜ ꯆꯠꯂꯨꯕ꯭ꯔꯣ
ꯁ꯭ꯀꯨꯜ ꯂꯣ
ꯎꯝ
ꯁ꯭ꯀꯨꯜꯒ ꯁꯨꯇꯤ ꯊꯥꯅꯤꯅ ꯁꯦꯠꯇ꯭ꯔꯦ
ꯢꯁ ꯂꯣꯏꯔꯦ ꯍꯣꯏ ꯍꯣꯏ ꯀꯂꯦꯟꯁꯨꯇꯤ ꯇꯕꯒꯦ
ꯑꯥꯎ
ꯎꯝ ꯀꯣꯏꯕ ꯆꯠꯂꯨꯕ꯭ꯔꯣ
ꯀꯣꯏꯕ꯭ꯔꯣ
ꯎꯝ
ꯆꯠꯂꯨꯗꯦ
ꯂꯣꯢꯔꯦꯅꯦ
ꯀꯣꯏꯕ ꯆꯠꯀꯅꯤ
ꯑꯣꯏ ꯑꯋꯥꯒꯦ ꯑꯍꯨꯝ ꯑꯅꯤ ꯑꯥ ꯑꯍꯨꯝ ꯍꯥ ꯄ
ꯀꯔꯤꯅꯣ
ꯑꯥ
ꯀꯩꯗꯧꯔꯒꯦ
ꯀꯩꯗꯧꯔꯤ ꯅꯣ ꯍꯧꯖꯤꯛ
ꯍꯧꯖꯤꯛ ꯀꯩꯁꯨ ꯇꯧꯗ꯭ꯔꯦ ꯁꯤꯗ ꯑꯗꯨꯝ ꯐꯥꯕꯨꯡꯗ ꯂꯩꯔꯤ
ꯎꯝ ꯐꯃꯨꯡꯗ ꯀꯩꯗꯧꯔꯤꯅꯣ
ꯁꯤ ꯂꯣꯏ ꯂꯣꯏꯁꯤꯜꯂꯣ ꯍꯥꯏꯔꯣ
ꯂꯣꯏꯁꯤꯜꯂꯣꯏ ꯐꯕꯨꯡꯗ ꯀꯩꯗꯧꯔꯤꯅꯣ
ꯁꯤ ꯂꯣꯏꯔ ꯑꯃꯈꯛ ꯉꯥꯏꯔꯝꯅꯤꯗ
ꯑꯅꯤ ꯋꯥꯠꯂꯤ
ꯑꯁ
ꯏꯝꯆꯧ ꯀꯗꯥꯥꯏ ꯂꯥꯛꯢꯅꯣ
ꯑꯗꯨꯗꯤ ꯋꯥꯠꯂꯤꯍꯦ
ꯑꯗꯨꯗꯤ ꯍꯥꯏꯔꯛꯑꯣ ꯑꯩꯉꯣꯟꯗ ꯐꯣꯟ ꯇꯧꯔꯛꯑꯒ
ꯑꯩꯈꯣꯏꯅ ꯁꯥꯟꯅꯩꯁꯦ ꯑꯍꯨꯝꯂꯛ ꯁꯨꯔꯝꯃꯅꯤꯗ
ꯁꯤꯒ ꯑꯅꯤ ꯋꯥꯠꯅꯤ ꯃꯤ ꯁꯤꯒ ꯑꯍꯨꯝ ꯁꯨꯗꯣꯏꯅꯤ
ꯑꯝ
ꯎ ꯎꯝ ꯑꯥ ꯀꯔꯤ ꯀꯔꯤ ꯀꯔꯤ ꯄꯥꯝꯒꯦ ꯃꯥꯏ ꯄꯥꯛꯄ
ꯇ꯭ꯔꯦꯗꯤꯡꯗ ꯃꯥꯏ ꯄꯥꯛꯄ ꯄꯥꯝꯃꯤ
ꯎꯝ ꯀꯔꯝ ꯀꯔꯝ ꯊꯕꯛ ꯊꯕꯛ ꯊꯕꯛꯇꯤ ꯄꯥꯝꯕ꯭ꯔꯣ
ꯄꯥꯝꯗꯦ
ꯑꯝꯇ ꯍꯪꯉꯛꯇꯦ ꯍꯥꯏꯕ ꯇꯣꯏ ꯃꯥꯒꯤ ꯊꯣꯛꯄ ꯑꯃ ꯀꯔꯤ ꯀꯔꯤ ꯄꯥꯝꯒꯦ ꯈꯣꯠꯀꯦ ꯑꯝꯇ ꯍꯪꯗꯦ ꯑꯩꯅ ꯍꯪꯅ ꯂꯣꯢꯔꯦ ꯇꯨꯃꯤꯟꯅ
ꯀꯩꯅꯣ ꯍꯪꯉꯤꯕꯣ ꯍꯪꯉ ꯍꯪꯉꯛꯀꯅꯤ ꯍꯪꯉꯛꯀꯅꯤ ꯇꯞ ꯇꯞꯅ ꯍꯪꯉꯛꯀꯅꯤ
ꯎꯝ ꯍꯨꯝ ꯈꯔꯗꯤ ꯋꯥꯔꯤ ꯊꯣꯛꯑꯅꯤ
ꯃꯤꯅꯤꯠ ꯀꯌꯥ ꯋꯥꯠꯂꯤ ꯇꯥꯔꯦꯠ ꯋꯥꯠꯂꯤ ꯃꯤꯅꯤꯠ ꯇꯔꯦꯠꯁꯤꯗ ꯑꯩꯅ ꯂꯣꯏ ꯍꯪꯉꯛꯑꯒꯅꯤ ꯑꯗꯨꯅ ꯉꯥꯏꯍꯥꯛꯇꯪ ꯉꯥꯢꯃꯤꯟꯅꯁꯤ ꯍꯪꯒꯗꯕ
ꯑꯥ
ꯑꯗꯝꯁ ꯑꯗꯤ ꯍꯧꯖꯤꯛ ꯍꯧꯖꯤꯛ ꯀꯔꯤ ꯍꯣꯠꯅꯔꯤꯒꯦ
ꯎꯝ ꯍꯣꯔꯦꯟ ꯕꯣꯜ ꯌꯦꯡꯗꯣꯏꯔꯣ
ꯌꯦꯡꯒꯅꯤ ꯀꯗꯥꯏ ꯌꯦꯡꯗꯣꯏꯅꯣ ꯅꯪꯗꯤ
ꯑꯩꯖꯨ ꯑꯈꯣꯏ ꯀꯀꯥ ꯍꯣꯏꯗ ꯌꯦꯡꯖꯤꯔꯥꯅ ꯇꯧꯕꯅꯤꯅꯦ ꯀꯗꯥꯏ ꯌꯦꯡꯗꯣꯏꯅꯣ ꯅꯪꯗꯤ
ꯈꯪꯗ꯭ꯔꯤ ꯇꯝꯕ ꯉꯝꯗ꯭ꯔꯤ ꯅꯪ ꯀꯗꯥꯏ ꯌꯦꯡꯗꯣꯏꯕ
ꯑꯈꯣꯏ ꯀꯥꯥ ꯁꯥꯟꯇꯤ ꯍꯣꯏꯗ ꯌꯦꯡꯒꯦꯅ ꯇꯧꯔꯤ
ꯎꯝ ꯍꯧꯖꯤꯛ ꯍꯧꯖꯤꯛ ꯀꯔꯤ ꯍꯣꯠꯅꯔꯤꯒꯦ
ꯑꯥ ꯂꯩꯌꯦ ꯑꯁꯨꯝ ꯑꯥ ꯊꯕꯛ ꯏꯟꯈꯥꯡ ꯇ꯭ꯔꯦꯗꯤꯡ ꯇꯧꯔ ꯂꯩꯔꯤ
ꯌꯥꯝ ꯐꯩ ꯌꯥꯝ
ꯈꯣꯏ ꯑꯉꯥꯡꯅꯦꯃꯤ ꯑꯈꯣꯏ ꯏꯅꯥꯎꯄꯥꯥꯗꯣ ꯀꯥꯏ ꯂꯩꯕ ꯑꯁꯤ ꯌꯨꯝꯗꯅꯤꯕ ꯐꯣꯟ ꯋꯥꯔꯤ ꯁꯥꯟꯅꯕꯒꯤ ꯀꯩꯅꯣ ꯇꯧꯕꯒꯤꯅꯤ ꯎꯝ
ꯀꯅꯥꯅꯣ
ꯗꯥ ꯗꯤꯂꯤꯞꯅꯤꯗ ꯏꯕꯨꯡꯉꯣꯅꯤ ꯏꯕꯨꯡꯉꯣ ꯎꯝ ꯎꯝ ꯆꯕꯨꯡꯕꯝ ꯏꯕꯨꯡꯉꯣ ꯅꯤ
ꯀꯔꯤ ꯍꯥꯏꯅꯣ ꯋꯥꯛꯀꯤꯡ ꯆꯦꯟꯕꯩꯔꯣ
ꯋꯥꯀꯤꯡ ꯆꯦꯟꯕꯩ ꯅꯠꯇꯦ ꯅꯠꯇꯦ ꯎꯐꯛ ꯅꯞꯄꯝꯃꯦꯌꯦ ꯋꯥꯛꯀꯤꯡ ꯆꯦꯟꯕꯩ ꯅꯠꯇꯦ ꯀꯔꯥꯏꯗ ꯀꯥꯔꯨ ꯑꯥ ꯀꯔꯤ ꯀꯔꯤ ꯃꯐꯝꯗ ꯆꯠꯅꯤꯡꯒꯦ ꯀꯔꯝ ꯀꯔꯝꯕ ꯃꯐꯝꯗ ꯆꯠꯅꯤꯡꯒꯦ
ꯍꯧꯖꯤꯛ ꯅꯪ ꯍꯪꯉꯤ ꯃꯅꯤꯄꯨꯔꯒꯤ ꯑꯥꯎꯠꯁꯥꯏꯠꯀꯤꯔꯣ ꯏꯟꯁꯥꯏꯠꯀꯤꯔꯣ
ꯎꯝ ꯑꯥ
ꯎꯝ ꯒꯦꯝ ꯁꯥꯟꯅꯔꯤꯕꯣ
ꯁꯥꯟꯅꯗꯦ
ꯎꯝ ꯀꯔꯤ ꯁꯥꯟꯅꯗꯣꯏꯅꯣ ꯀꯔꯤꯒꯤ ꯁꯥꯟꯅꯗ꯭ꯔꯤꯅꯣ
ꯍꯧꯖꯤꯛ ꯃꯇꯝ ꯑꯣꯏꯗ꯭ꯔꯤ
ꯎꯝ
ꯀꯔꯤ ꯀꯔꯤ ꯍꯣꯠꯅꯔꯤꯒꯦ
ꯑꯗꯨꯝ ꯂꯩꯩꯔꯤ ꯇ꯭ꯔꯦꯗꯤꯡ ꯑꯗꯨꯝ ꯁꯥꯟꯅꯔꯤ ꯇ꯭ꯔꯦꯗꯤꯡ ꯑꯗꯨꯝ ꯌꯦꯡꯉꯤ ꯑꯗꯒꯤ
ꯇ꯭ꯔꯦꯗꯤꯡ ꯅꯠꯇꯕ ꯀꯔꯤ ꯑꯇꯩ ꯀꯔꯤ
ꯑꯥ ꯅꯥꯎꯕꯤ ꯇ꯭ꯔꯦꯗꯤꯡ ꯅꯠꯇꯕ ꯑꯇꯩ ꯍꯛꯆꯥꯡ ꯁꯥꯖꯦꯜ ꯁꯥꯥꯟꯅꯔꯤ ꯑꯗꯒꯤ ꯉꯥꯅꯨ ꯀꯩꯀꯥ ꯉꯥꯅꯨ ꯃꯆꯤꯟꯖꯥꯛ ꯀꯩꯀꯥ ꯍꯨꯟꯗꯅ ꯌꯨꯝꯒꯤ ꯊꯕꯛ ꯇꯧꯔꯤ ꯎꯝ ꯂꯨꯄꯥ ꯌꯥꯡꯈꯩꯒꯤ ꯑꯅꯤꯅꯤꯌꯦ ꯍꯌꯦꯡꯗꯤ ꯁ꯭ꯀꯨꯜ ꯆꯠꯂꯣꯏꯗ꯭ꯔꯣ
ꯆꯠꯂꯣꯏ
ꯁꯨꯇꯤ ꯊꯥꯔꯤꯌꯦ
ꯎꯝ ꯀꯔꯤꯒꯤ ꯆꯤꯠꯇꯤ ꯇꯥꯔꯤꯅꯣ ꯆꯠꯅꯤ
ꯈꯣꯏ ꯁ꯭ꯀꯨꯟꯗꯗꯤ ꯌꯥꯝꯅ ꯁꯥꯇ꯭ꯔꯒꯁꯨ ꯌꯥꯝꯅ ꯂꯩꯗ ꯁꯇ꯭ꯔꯒ ꯑꯣꯖꯥꯒꯁꯨ ꯌꯥꯝ ꯐꯩ
ꯍꯟꯇꯛ ꯁ꯭ꯀꯨꯟ ꯆꯠꯇ꯭ꯔꯦ ꯀꯥꯏꯗꯧꯔꯒꯦ
ꯉꯁꯤꯖꯦ ꯉꯁꯤ ꯑꯥ ꯈꯣꯏ ꯀꯀꯥ ꯍꯣꯏ ꯂꯥꯛꯇꯅ ꯉꯁꯤꯗꯤ ꯁ꯭ꯀꯨꯜ ꯆꯠꯇ꯭ꯔꯦ ꯑꯗꯨꯒꯤ ꯑ ꯇꯦꯟꯗꯥꯒꯤ ꯀꯀꯥꯍꯣꯏ ꯂꯥꯛ ꯑꯗꯨꯅ ꯉꯁꯤ ꯆꯥꯛ ꯆꯔꯥ ꯑꯃ ꯆꯥꯃꯤꯟꯅꯔꯦ ꯆꯇ꯭ꯔꯦ ꯎꯝ
ꯑꯩ ꯊꯦꯡꯅ
ꯆꯥꯛ ꯆꯥꯁꯟꯅ ꯑꯗꯒꯤ ꯍꯧꯖꯤ ꯉꯥꯏꯔꯤ ꯁꯤꯖꯦ
ꯎꯝ
ꯍꯥꯏꯗꯤ
ꯎꯝ ꯑꯩꯕꯨ ꯊꯦꯡꯅꯗꯕꯨꯝ ꯇꯧꯋꯤꯗꯗꯣ
ꯎꯝ ꯎꯝ ꯎꯝ ꯉꯁꯤ ꯁꯤꯔꯥ ꯂꯣꯏꯔꯛꯇꯣꯏꯣꯔꯦ ꯃꯤꯅꯤꯠ ꯇꯔꯨꯛ ꯁꯨꯔꯦ ꯇꯔꯦꯠ ꯁꯨꯗꯣꯔꯦ ꯍꯟꯗꯦꯠ ꯂꯧꯗꯔꯣꯏꯗ꯭ꯔꯣ
ꯂꯧꯗꯒꯅꯤ
ꯀꯝꯀꯥꯟ ꯂꯧꯁꯒꯦ ꯈꯜꯂꯤꯒꯦ
ꯀꯨꯏꯔꯣꯏ
ꯂꯧꯗꯔ ꯄꯥꯁ ꯇꯧꯒꯗ꯭ꯔꯣ
ꯇꯧꯒꯅꯤ
ꯑꯗꯣ ꯑꯩꯅ ꯅꯠꯇꯦꯃꯤ
ꯀꯩꯅꯣ ꯐꯩꯗꯧꯔꯒꯦ
ꯈꯨꯝꯃꯛꯛꯇ꯭ꯔꯗꯤ ꯑꯩꯕꯨ ꯀꯔꯤꯅꯣ ꯀꯩꯗꯧꯔꯤꯅꯣ ꯀꯩꯁ ꯇꯧꯗꯦ ꯂꯣꯏꯒ꯭ꯔꯦ ꯂꯦ ꯑꯩꯉꯣꯟꯗ ꯍꯪꯉꯛꯄ ꯌꯥꯗ꯭ꯔꯣ ꯅꯪꯗꯤ ꯀꯩꯗꯧꯔꯤꯅꯣ ꯑꯗꯨꯁꯨ ꯈ
ꯍꯪꯉꯦ ꯍꯪꯉꯦ ꯍꯪꯉꯦꯇ ꯍꯪꯉꯦ ꯍꯪꯉꯦ ꯍꯪꯉꯦ ꯑꯩ ꯌꯥꯝ ꯊꯤꯅ ꯍꯪꯉꯤꯀꯣ
ꯎꯗꯕ ꯀꯨꯏꯔꯦꯍꯦ ꯀꯩ ꯀꯔꯤ ꯆꯠꯂꯤꯒꯦ ꯎꯗꯕꯨ ꯀꯨꯏꯔꯦ
ꯑꯩ ꯍꯧꯖꯤꯛ ꯌꯨꯝꯗ ꯁꯨꯝꯂꯩꯔꯤ ꯀꯩꯁꯨ ꯆꯠꯇꯦ
ꯎꯝ
ꯍ ꯀꯗ ꯀꯗꯧꯔꯤꯒꯦ ꯍꯧꯖꯤꯛ
ꯁꯤ ꯐꯝꯃꯒ ꯑꯗꯨꯝ
ꯀꯗꯥꯥꯏ ꯂꯩꯔꯤꯒꯦ
ꯋꯥꯇꯥꯏ ꯁꯥꯟꯅꯣꯏꯒ ꯏꯟꯖꯥꯡ ꯊꯣꯡꯅꯕ
ꯀꯥꯅꯗ ꯂꯩꯔꯤꯒꯦ ꯍꯧꯖꯤꯛ
ꯌꯨꯝꯗ ꯂꯩꯔꯤꯗ
ꯎꯝ
ꯏꯌꯥꯝꯕ ꯍꯣꯏꯒ
ꯎꯝ
ꯏꯖꯝꯖꯥ ꯁꯤꯂꯥꯎ
ꯀꯅꯥꯏ ꯑꯉꯥꯡꯅꯣ ꯑꯗꯨꯕꯣ
ꯑꯩꯈꯣꯏ ꯀꯥꯀꯥꯒꯤ ꯑꯉꯥꯡꯅꯤꯗ
ꯎꯝ
ꯎꯝ
ꯅꯣꯏ ꯀꯥꯀꯥ ꯍꯥꯏꯗꯤ ꯀꯅꯥꯅꯣ
ꯑꯍꯨꯝ ꯋꯥꯠ ꯑꯅꯤꯋꯥꯠ ꯍꯥ ꯀꯔꯤ
ꯁꯤꯒ ꯁꯤꯒ ꯑꯃꯈꯛ ꯉꯥꯏꯔꯝꯃꯅꯤꯗ ꯁꯤ ꯇꯧꯔꯒ
ꯁꯤꯒ ꯑꯅꯤ ꯈꯛ ꯉꯥꯏꯔꯦ
ꯁꯤ ꯇꯧꯔꯒ
ꯎꯝ
ꯋꯥꯠꯂꯤꯅꯦ
ꯎꯝ
ꯑꯅꯤ ꯁꯤꯗꯣꯏꯔ ꯑꯃꯈꯛꯇ ꯉꯥꯏꯔ ꯃꯥꯜꯂꯦ ꯑꯗꯨꯒ
ꯁꯤ ꯂꯣꯏꯔꯒ ꯑꯅꯤ ꯋꯥꯠꯂꯤ ꯑꯅꯤ ꯇꯧꯁꯜꯂꯒ ꯂꯣꯏꯔꯒꯅꯤ
ꯎꯝ ꯑꯗꯨꯗꯤ
ꯑꯗꯨꯅꯅ ꯁꯥꯟꯗꯣꯏꯔ
ꯀꯩꯅꯣ
ꯀꯅꯥ ꯀ ꯂꯩ ꯀꯦꯅ ꯒꯥꯔꯤ ꯂꯥꯎꯒ ꯅꯪꯒꯁꯤꯁꯨ ꯁꯥꯟꯅꯗꯔ꯭ꯤ
ꯑꯩꯒ
ꯎꯝ
ꯑꯩꯒꯕ
ꯍꯣꯏꯃꯤ
ꯎꯝ
ꯑꯩꯈꯣꯏ ꯑꯉꯥꯡ ꯁꯥꯟꯅꯔꯣꯅꯦ ꯑꯗꯨꯗꯤ ꯃꯥꯅ ꯐꯣꯟ ꯄꯥꯏꯔꯥꯅꯤ ꯎꯝ ꯅꯆꯤꯟ ꯅꯥꯎꯗꯨ ꯃꯨꯛ ꯁꯥꯟꯅꯔꯣ ꯑꯗꯨꯒ ꯂꯣꯏꯔꯦ ꯍꯧꯖꯤ ꯂꯣꯏꯁꯤꯜꯂꯛꯇꯣꯔꯦ ꯍꯧꯖꯤꯛ ꯂꯣꯏꯁꯤꯜꯂꯛꯑꯅꯤ ꯎꯝ
ꯍꯣꯏꯅꯦ
ꯀꯔꯤ ꯒꯥꯔꯤ ꯄꯝ ꯀꯔꯤ ꯒꯥꯔꯤ ꯄꯥꯝꯒꯦ ꯀꯔꯝꯕ ꯒꯥꯔꯤ ꯄꯥꯝꯒꯦ
ꯒ ꯑꯝ ꯕꯤ ꯑꯦꯝ ꯗꯕꯜꯌꯨ ꯄꯥꯝꯃꯤ ꯅꯪꯗꯤ
ꯑꯩꯖꯨ ꯈꯔ ꯑꯌꯥꯡꯕ ꯈꯔ ꯂꯛꯖꯔꯤ ꯑꯣꯏꯕ ꯍꯥꯏꯔꯒꯗꯤ ꯕꯤ ꯑꯦꯝ ꯗꯕ꯭ꯂꯤꯎꯅꯦ ꯑꯗꯨꯅ ꯕꯤ ꯑꯦꯝ ꯗꯕ꯭ꯂꯤꯎꯖꯦ ꯄꯥꯝꯃꯤ ꯑꯗꯣ ꯂꯩꯅꯕꯅ ꯍꯧꯖꯤꯛ ꯇ꯭ꯔꯦꯗꯤꯡꯗ ꯍꯣꯠꯅꯔꯤ
ꯎꯝ
ꯃꯥꯏ ꯄꯥꯛꯀꯅꯤ ꯃꯥꯏ ꯄꯥꯛꯀꯅꯤ
ꯎꯝ ꯎꯝ ꯂꯛꯖꯔꯤ ꯑꯣꯏꯕ ꯐꯖꯕ ꯏꯁꯄꯤꯠꯁ ꯌꯥꯡꯕ ꯌꯥꯝꯅ ꯍꯦꯜꯂꯤ ꯊꯃꯦ ꯊꯃꯦ
ꯍꯣꯍꯣ